ꯎꯝ ꯇꯥꯏꯌꯦ ꯇꯥꯏꯌꯦ
ꯀꯩꯇꯧꯔꯤꯅꯣ ꯇꯨꯝꯃꯤꯔꯣ
ꯎꯝꯔꯝ ꯃ ꯑ
ꯎ ꯆꯥꯛ ꯆꯥꯔꯕꯣ
ꯆꯥꯛ ꯆꯥꯕ ꯉꯥꯏꯍꯥꯛ ꯑꯣꯏꯔꯦ ꯆꯤꯟ ꯆꯥꯛ ꯊꯦꯡꯉꯦ ꯅꯦ ꯎꯥꯡꯅꯤꯅꯅꯤ ꯋꯥꯔꯅ ꯀꯩ ꯃꯊꯦꯜ ꯆꯥꯔꯒꯦ
ꯑꯩꯈꯣꯏꯗꯤ ꯀꯩꯕ ꯏꯔꯣꯜꯂꯦ ꯏꯔꯣꯟꯕ ꯑꯃ ꯆꯝꯐꯨꯠ ꯑꯃ ꯀꯥꯡꯍꯧ ꯑꯃ
ꯎꯝ ꯑꯣ
ꯅꯣꯏ ꯑꯩꯈꯣꯏ ꯏꯔꯣꯟꯕꯗꯣ ꯀꯩꯅꯣꯒ ꯊꯥꯡꯖꯤꯡꯒꯅꯦ ꯍꯌꯦ ꯌꯦꯟꯗꯦꯝꯒ ꯑꯂꯨꯒ ꯇꯧꯔꯒ ꯂꯣꯟꯕꯗꯣ ꯎꯝ ꯑꯗꯨ ꯂꯣꯏꯔꯁꯤ ꯅꯣꯏꯗꯤ ꯀꯩ ꯊꯣꯡꯒꯦ
ꯆꯥꯛ ꯍꯥꯎ
ꯃꯁꯦ ꯃꯤ ꯂꯥꯥꯛꯃꯤ ꯊꯣꯡꯅꯤꯗ ꯃꯣꯏ ꯂꯥꯛꯑꯃꯦꯗꯣꯏꯅꯦ ꯆꯥꯛ ꯊꯦꯡꯉꯤꯁꯦ
ꯑꯣ
ꯃꯤ ꯆꯠꯈꯤꯅꯉꯥꯏ ꯑꯗꯨꯒꯤ ꯄꯣꯊꯥ ꯍꯦꯅ ꯀꯈꯤ ꯇꯔ
ꯎꯝ ꯑꯩ ꯁꯨꯝ ꯇꯧꯔꯛꯄꯅꯦ ꯑꯗꯣ ꯀꯩꯅꯣꯝꯇꯁꯨ ꯍꯥꯏꯒꯦꯅ ꯇꯧꯔꯛꯄꯅꯤꯅꯦ
ꯍꯂ ꯍꯂ
ꯅꯪ ꯍꯌꯦꯡ ꯊꯕꯛ ꯁꯪꯕ꯭ꯔꯣ
ꯍ ꯄꯨꯨꯡꯒꯌꯥꯅꯣ
ꯑꯥ ꯆꯪꯈꯥ ꯇꯣꯛꯑꯒꯅꯦ ꯕꯦꯡ ꯄꯛꯇ ꯆꯠꯃꯤꯟꯅꯔꯨꯁꯤꯔꯒ ꯍꯥꯏꯒꯦ ꯇꯧꯅꯦ
ꯑꯁ ꯑꯗꯣ ꯑꯩ ꯀꯩꯅꯣꯃ ꯍꯥꯟꯅ ꯆꯠꯂꯨꯅꯦꯕꯀꯣ ꯑꯩꯈꯣꯏ ꯃꯈꯥ ꯊꯣꯡꯕ ꯂꯝꯗꯣ
ꯎꯝ
ꯑꯗ ꯍꯥꯟꯅꯗꯤ ꯆꯠꯂꯨꯅꯦ ꯑꯗꯨ ꯍꯜꯂꯛꯑꯒ ꯆꯠꯁ ꯌꯥꯅꯤ ꯅꯪꯅꯦ ꯄꯨꯡ ꯑꯩ ꯎꯝ ꯚꯥꯔꯣ ꯃꯈꯥꯏꯋꯥ ꯍꯜꯂꯛꯄ ꯌꯥꯏꯑꯕꯀꯣ
ꯎꯝ
ꯎ ꯊꯥꯏꯗ ꯌꯥꯗ꯭ꯔꯥ ꯅꯠꯇ꯭ꯔꯣ
ꯌꯥꯔ ꯑꯗꯣ ꯍꯣꯏ ꯈꯤꯇꯪ ꯉꯟꯅ ꯆꯠꯄꯗꯤ ꯐꯩ ꯍꯥꯏꯗꯤ ꯕꯦꯡꯇꯣ ꯑꯃꯨꯛꯀꯤꯌꯨ ꯂꯦꯡꯉꯗꯤ ꯑꯩꯗꯣ ꯆꯠꯂꯒ ꯍꯥꯏꯗꯤ ꯑꯗꯨꯝ ꯇꯧꯔ ꯂꯩꯔꯗꯤ ꯐꯔꯛꯇꯣ ꯇꯥꯏꯗꯅ ꯑꯗꯨꯒꯤ ꯇꯧꯕꯅꯦꯕ ꯆꯠꯄꯩꯕꯨꯗꯤ ꯑꯗꯨꯝ ꯑꯦꯅꯤ ꯇꯥꯏꯝ ꯌꯥꯏꯌꯦꯦ ꯑꯗꯨꯔꯁꯨ ꯊꯦꯡꯊꯈ꯭ꯔꯗꯤ ꯑꯩ ꯅꯪꯍꯧꯗ꯭ꯔꯗꯤꯅ ꯈꯟꯕꯒꯤ ꯕꯦꯡꯛꯇꯣ ꯃꯤꯁꯤꯟꯕꯅꯦꯕ ꯍꯦꯛꯇ
ꯀꯩꯕꯦꯡꯅꯣ
ꯑꯩꯗꯣ ꯑꯦꯁ ꯕꯤ ꯑꯥꯏ
ꯑꯩ ꯏꯃꯥꯟꯅꯕ ꯑꯃ ꯂꯩꯕꯅꯦꯕꯀꯣ ꯩꯅ ꯂꯩꯕꯅꯦ ꯑꯗꯣ ꯑꯩ ꯐꯣꯟ ꯇꯧꯔ ꯍꯥꯏꯒꯦ ꯌꯥꯝ ꯂꯥꯛꯀꯦꯅ ꯑꯗꯨꯝ ꯌꯥꯅꯤ ꯌꯥꯃꯨꯔꯗꯤ
ꯑꯩꯅꯦ ꯕꯦꯡꯛꯇꯣ ꯃꯥꯗꯣ ꯍꯣꯜ ꯀꯦ ꯋꯥꯏ ꯁꯤꯒꯤ ꯀꯩꯅꯣ ꯑꯃ ꯐꯣꯝ ꯑꯃ ꯊꯥꯖꯜꯂꯣꯅ ꯍꯥꯏꯔꯛꯄ ꯑꯗꯣ ꯊꯥꯖꯤꯟꯕ ꯆꯠꯀꯦ ꯇꯧꯕ ꯑꯗꯨꯗꯃꯥꯏꯩꯅ ꯎꯝ ꯃꯤ ꯍꯪꯉꯛꯏꯁꯤꯅꯅꯦ ꯆꯠꯃꯤꯟꯅꯅꯕ ꯃꯤꯗꯣ ꯑꯩꯈꯣꯏꯕ ꯋꯥ ꯁꯪꯗ꯭ꯔꯦꯅ ꯍꯥꯏꯌꯦ ꯑꯗ ꯒꯥꯔꯤ ꯑꯩ ꯏꯇꯣꯝꯇ ꯒꯥꯔꯤ ꯊꯧꯕꯗꯤ ꯍꯩꯌꯦꯕ ꯑꯩꯁꯦ ꯑꯗꯅꯦ ꯂꯝ ꯁꯥꯡ ꯊꯧꯔꯗꯤ ꯑꯩ ꯑꯗꯨ ꯀꯤꯁꯦ ꯏꯇ ꯃꯤ ꯑꯅꯤ ꯁꯨꯔꯗꯤ ꯈꯔ ꯐꯩꯑꯕ ꯌꯥꯝ ꯀꯟꯅ ꯍꯩꯇ꯭ꯔꯕ ꯏꯁꯥꯗ ꯀꯟꯐꯤꯗꯦꯟ ꯂꯩꯇꯕꯒꯤ ꯏꯇꯣꯝꯇꯣ ꯊꯧꯔꯀꯥꯟꯗ ꯀꯤꯕ ꯂꯩꯇ꯭ꯔꯥ ꯑꯗꯨ ꯇꯧ ꯑꯣ ꯉꯥꯏꯊꯣꯛ ꯉꯥꯏꯁꯤꯟ ꯊꯕꯛ ꯆꯠꯄꯁꯦ ꯂꯥꯏꯟ ꯒꯥꯔꯤ ꯆꯠꯄꯁꯦ ꯃꯇꯝꯗꯨ ꯃꯃꯟ ꯇꯥꯔꯦ ꯍꯣꯁꯄꯤꯇꯥꯜꯂꯦꯅ ꯊꯥꯏꯔꯛꯑꯣ ꯑꯣꯏꯔꯕꯅꯦ
ꯎꯝ
ꯑꯗꯨꯒꯤ ꯅꯪꯗꯣ ꯑꯩꯗꯤ ꯍꯣꯔꯦꯟ ꯅꯨꯡꯗꯥꯡ ꯇꯔꯨꯛꯗ ꯇꯝꯕ ꯑꯁꯥꯏ ꯌꯦ ꯑꯃꯨꯛ ꯃꯤꯗꯨꯣ ꯊꯕꯛ ꯑꯃꯨꯛ ꯂꯩꯁꯟꯈ꯭ꯔꯗꯤ ꯈꯔ ꯉꯜꯂꯤꯉꯩꯗ ꯍꯪꯍꯧꯔꯒꯦꯅ ꯍꯪꯉꯛꯄꯅꯦ
ꯍꯣꯏ ꯍꯣꯏ ꯆꯠꯁꯦ ꯑꯗꯨꯒ ꯀꯩꯅꯣ ꯇꯧꯔꯁꯤ ꯑꯗꯣ ꯊꯃꯛ ꯐꯕ ꯍꯥꯟꯅꯁꯨ ꯆꯠꯂꯨꯔꯒꯦꯕꯀꯣ ꯑꯩꯗ ꯍꯥꯟꯅ ꯆꯠꯂꯒ
ꯎ
ꯑꯗꯨ ꯃꯥꯏꯅꯁ ꯇꯧꯔꯁꯤꯦ
ꯑꯗꯣ ꯅꯪ ꯒꯥꯔꯤꯗꯤ ꯅꯪꯒꯤ ꯒꯥꯔꯤ ꯂꯩꯖꯩꯗꯅ ꯑꯗꯣ ꯅꯪ ꯒꯥꯔꯤꯗꯣ ꯑꯗꯨꯝ ꯆꯠ ꯀꯗ꯭ꯔꯣ ꯅꯠꯇ꯭ꯔꯥ ꯑꯩꯈꯣꯏꯒꯤ ꯑꯗꯨꯝ ꯄꯨꯊꯣꯔꯛꯑꯣ ꯍꯥꯏꯔꯣ ꯑꯩꯈꯣꯏ ꯊꯕꯛ ꯆꯠꯄꯅꯤꯅ ꯑꯩꯈꯣꯏ ꯄꯨꯔꯛꯑꯁꯨ ꯌꯥꯕꯗꯤ ꯌꯥꯏ
ꯎ ꯍꯣꯏꯅ ꯐꯁꯤꯗ
ꯅꯪꯒꯤ ꯂꯩꯔꯕꯝꯅ ꯑꯩꯈꯣꯏ ꯕꯕꯥꯗꯣ ꯃꯥ ꯊꯕꯛ ꯆꯠꯄꯗ ꯄꯨꯍꯟꯈ꯭ꯔꯁꯨ ꯌꯥꯏꯗꯅ ꯑꯩꯈꯣꯏ ꯕꯥꯁꯨ ꯎꯄꯥꯏ ꯂꯩꯇ꯭ꯔꯕꯗꯤ ꯑꯩꯅ ꯑꯗꯨꯝ ꯄꯨꯔꯛꯀꯗꯣꯏꯕ ꯑꯗ ꯅꯪ ꯂꯩꯔꯕꯝꯅꯤꯅ ꯑꯩꯈꯣꯏꯕꯥꯅ ꯄꯨꯖꯔꯛꯁꯨ ꯌꯥꯏꯗꯅ
ꯌꯥꯏꯦ ꯑꯩ ꯑꯗꯨꯝ ꯀꯩꯅꯣ ꯇꯧꯔꯛꯀꯦ ꯄꯔꯛꯀꯦ ꯑꯗꯨꯒ ꯅꯪ ꯂꯩꯐꯝ ꯊꯣꯛꯄ ꯂꯩꯔꯝꯃꯣ ꯀꯥꯏ ꯂꯩꯔꯝꯅꯤꯣꯏꯅꯣꯝ ꯄꯥꯎ ꯐꯥꯎꯅꯔꯒ ꯊꯦꯡꯅꯔꯒ ꯆ
ꯑꯗꯨꯕꯨꯗꯤ ꯑꯩꯈꯣꯏꯕꯨ ꯑꯗꯨꯝ ꯊꯧꯖꯜꯂꯛꯑꯣ ꯑ ꯈꯨꯃꯥꯗ ꯍꯥꯏꯕꯅꯦꯕ ꯅꯪꯉꯣꯟꯗ ꯑ ꯑꯃꯝꯇ ꯍꯪꯈꯤ ꯀꯩꯅꯣ ꯅꯪꯅ ꯌꯥꯅꯤ ꯍꯥꯏꯔꯗꯤ ꯆꯠ ꯁꯦꯅꯥ ꯍꯥꯏꯕꯅꯦꯕ ꯌꯥꯔꯗ꯭ꯔꯒꯅ ꯍꯥꯏꯔ ꯑꯇꯣꯞꯄ ꯀꯅꯥꯅꯣ ꯍꯪꯁꯦ ꯍꯧꯖꯤꯛꯁꯦ ꯏꯃꯥꯟꯅꯕꯤ ꯍꯧꯅꯗꯧꯁꯨ ꯑꯃꯝꯐꯛ ꯂꯩꯅ ꯂꯩ ꯠꯇꯦꯕ ꯊꯕꯛ ꯁꯪꯅꯗꯕ ꯑꯗꯨꯗꯣ ꯑꯗꯨꯒꯤ ꯇꯧꯀꯣ ꯐꯣꯟꯗꯣ ꯊꯥꯖꯤꯟꯗ꯭ꯔꯒꯦ ꯑꯩꯗꯣ ꯕꯦꯡꯇꯣ ꯀꯩꯅꯣ ꯑꯝꯇꯦ ꯇꯧꯊꯣꯛꯄ ꯑꯝꯇ ꯌꯥꯗ꯭ꯔꯦꯕꯀꯣ ꯀ ꯑꯗꯨ ꯀꯩ ꯋꯥꯏꯁꯤꯗ ꯁꯥꯠꯇꯨ ꯊꯥꯖꯜꯂꯣ ꯈꯣꯠꯂꯣꯅ ꯐꯅ ꯀꯣꯏꯏꯔꯕꯝꯅꯦ ꯍꯥꯏꯔꯛꯏꯁꯦ ꯍ ꯍ ꯆꯠꯄ ꯑꯗꯨꯝ ꯐꯔꯛ ꯇꯥꯕ ꯕꯦꯡꯀꯤ ꯊꯕꯛꯁꯤꯁꯨ ꯇꯧꯊꯣꯛꯇ꯭ꯔꯔꯤ ꯁꯥꯠ ꯁꯠ ꯕꯦꯔꯥ ꯌꯥꯝ ꯀꯥꯏꯅꯤꯍꯦ
ꯑꯗꯨ ꯆ ꯍꯣꯏ ꯍꯣꯏ ꯑꯩ ꯌꯥꯗꯕꯅꯣ ꯎꯒ
ꯌꯥꯏ
ꯀꯩ ꯃꯦꯟ ꯆꯥꯔꯦ
ꯏꯔꯣꯟꯕ ꯑꯃꯅꯦ ꯑꯗꯩꯗꯤ ꯆꯝꯐꯨꯠ ꯑꯃꯅꯦ ꯑꯗꯩ ꯑꯃꯅ ꯀꯩꯅꯣꯅꯦ ꯀꯥꯡꯍꯧ ꯑꯃꯒ ꯆꯥꯏ ꯀꯥꯡꯍꯧꯗꯨꯅ ꯁꯨꯝꯀꯠ ꯊꯝꯅꯕ ꯍꯥꯏꯗꯨꯅꯤ
ꯎꯝ ꯇꯨꯝꯃ ꯇꯨꯝꯅꯤꯡꯉꯦ ꯏꯁꯥꯁꯦ ꯀꯔꯤ
ꯝ ꯍꯥꯎꯔꯝꯗꯧ ꯃꯥꯜꯂꯦꯕ
ꯍꯥꯎꯕꯨꯗꯤ ꯍꯥꯎꯋꯦ ꯊꯥꯡꯖꯤꯡ ꯃꯇꯝꯗ ꯊꯥꯡꯖꯤꯡ ꯍꯥꯞꯆꯤꯜꯂꯦ ꯁꯝꯄꯨꯅ ꯇꯣꯔ ꯕꯣꯜ ꯐꯨꯠꯂꯦ ꯑꯗꯨꯒ ꯀꯥꯡꯍꯧꯅ ꯃꯇꯝꯒꯤ ꯍꯋꯥꯏ ꯑꯁꯥꯡꯕꯤ ꯀꯩꯀꯩ ꯉꯧꯔꯦ ꯃꯇꯨꯝ ꯍꯥꯎꯔꯦ ꯑꯗꯨꯅ ꯅꯪ ꯉꯁꯤ ꯕꯣꯜ ꯌꯦꯡꯕ꯭ꯔꯣ ꯉ ꯁꯦ ꯌꯨꯀꯤꯌꯥ
ꯌꯦꯡꯉꯦ ꯕꯜꯁꯦ ꯄꯨꯡ ꯐꯅꯅ ꯂꯩꯌꯦꯦ ꯃꯁꯤ ꯑꯅꯤ ꯃꯈꯥꯏꯅ ꯑꯃ ꯇꯔꯨꯛ ꯃꯈꯥꯏꯗ ꯑꯃ ꯑꯅꯤꯃꯛ ꯌꯦꯡꯉꯦ ꯑꯗꯨꯅ ꯋꯥꯕꯅ ꯂꯣꯏꯔꯦ ꯑꯗꯨꯏꯅꯦ ꯑꯩꯅ ꯇꯨꯝꯒꯦ ꯇꯧ ꯇꯧꯔꯝꯃꯤꯁꯦ
ꯏꯍꯦ ꯅꯪ ꯑꯅꯤ ꯃꯈꯥꯏꯒꯤ ꯕꯣꯜꯁꯨ ꯌꯦꯡꯕ ꯄꯨꯔꯥ ꯅꯨꯡꯗꯥꯡꯒꯤ ꯑꯍꯤꯡꯒꯤ ꯅꯣꯡꯉꯥꯜꯂꯝꯗꯥꯏꯒꯤ ꯑꯗꯨꯅ ꯀꯅꯥꯅ ꯀꯥꯈ꯭ꯔꯕ
ꯅꯣꯡꯉꯥꯜꯂꯣꯝꯗ ꯍꯈꯤꯕꯔꯣ ꯑꯃꯅꯅꯦ ꯃꯦꯝꯃꯀꯥꯏ ꯑꯗꯩꯒꯤ ꯑꯃꯅ ꯑꯥꯔꯖꯦꯟꯇꯤꯅꯥꯅ ꯀꯥꯏ
ꯑꯩꯗꯤ ꯑꯝꯇ ꯌꯦꯡꯗ꯭ꯔꯦ ꯑꯃ ꯅꯣꯏ ꯑꯍꯤꯡꯒꯗꯨꯗꯤ ꯈꯪꯗꯦ ꯑꯗꯣ ꯅꯣꯡꯉꯥꯟꯕꯩꯗꯨ ꯌꯦꯡꯒꯦꯅ ꯇꯧꯕ ꯑꯗꯨꯒ ꯑꯩꯁꯦ ꯇꯨꯝ ꯍꯧꯒꯣꯠꯄꯗꯣ ꯇꯨꯝ ꯍꯧꯒꯠꯂꯒꯅꯦ ꯑꯗꯨꯛ ꯑꯃꯨꯛ ꯀꯩꯀꯩ ꯊꯥꯔꯦ ꯑꯗꯩꯗꯤ ꯆꯥ ꯑꯃꯨꯛ ꯂꯣꯜꯂꯦ ꯑꯗꯣ ꯌꯦꯡꯒꯦꯅ ꯆꯪꯀꯥꯟꯗ ꯕ꯭ꯔꯦꯛ ꯑꯃꯨꯛ ꯑꯣꯏꯔꯝ ꯐꯩ ꯅꯪꯍꯧꯗ꯭ꯔꯦꯗꯅ ꯃꯃꯥꯡꯗ ꯊꯕꯛꯇꯣ ꯂꯣꯏꯁꯟꯗ ꯌꯥꯗꯅꯤꯅ ꯑꯗꯨꯒ ꯆꯪ ꯀꯥꯟ ꯕꯦꯛ ꯑꯣꯏꯔꯝꯗꯩꯗ ꯁ ꯕꯤꯠ ꯂꯩꯇꯪ ꯊꯣꯛꯂꯛꯑꯗ꯭ꯔꯥ ꯉꯥꯏꯁꯨ ꯉꯥꯏꯁꯤꯟ ꯇꯜꯂꯦꯅ
ꯎꯝ
ꯑꯗꯨꯒꯅꯦ ꯑꯗꯨꯝ ꯑꯃꯨꯛ ꯆꯥ ꯅꯨꯡ ꯊꯛꯑꯦ ꯑꯗꯩ ꯆꯥꯛ ꯑꯃꯨꯛ ꯊꯥꯒꯠꯄ ꯃꯇꯝꯒꯤ ꯑꯣꯏꯔꯦ ꯃꯣꯏꯗꯣ ꯌꯥꯝ ꯀꯨꯏꯅ ꯑꯗꯨꯝ ꯁꯥꯟꯅꯕ ꯃꯥꯜꯂꯦ ꯉꯁꯤꯗꯣ ꯀꯥꯟꯅꯗꯕꯒꯤ
ꯎꯝ
ꯑꯗ ꯇꯟꯗꯅ ꯑꯗꯨꯝ ꯀꯩꯅꯣ ꯇꯧꯈꯤꯗ꯭ꯔꯦ ꯌꯦꯡꯒꯤꯗ꯭ꯔꯦ ꯑꯗꯨꯝ ꯊꯦꯡꯉꯦꯅ ꯑꯗꯨ ꯃꯣꯏ ꯎꯝ ꯌꯦꯡꯗꯤ ꯌꯦꯡꯅꯤꯡꯕꯅꯦ ꯅꯍꯥꯟꯈꯩꯗꯤ ꯅꯨꯡꯗꯥꯡ ꯑꯣꯏꯕꯒꯤ ꯇꯨꯝꯕꯅ ꯐꯩꯌꯦꯅ ꯇ ꯌꯦꯡꯗꯦꯕ ꯑꯩꯗꯤ
ꯎꯝ
ꯑꯗ‌ꯣ ꯑꯁꯤꯁꯨ ꯌꯦꯡꯅꯤꯡꯉꯦꯅ ꯈꯜꯂꯝꯃꯒ ꯌꯦꯡꯗ꯭ꯔꯦ
ꯎꯝ
ꯐꯔꯛ ꯇꯥꯁꯟꯒ꯭ꯔꯦ
ꯌꯥꯝ ꯋꯥꯏ ꯋꯥꯕꯅꯦ ꯑꯩ ꯇꯨꯝꯕ ꯈꯥꯡꯕ ꯍꯣꯠꯅꯕꯗꯅꯦ ꯑꯗꯨꯅ ꯋꯥꯦꯕ
ꯎ ꯅꯪ ꯑꯍꯤꯡꯒ ꯇꯨꯝꯁꯨ ꯋꯥꯔꯝꯃꯅꯤ ꯍꯣꯔꯦꯟꯗꯤ ꯐꯖꯅ ꯄꯣꯊꯥꯔꯣꯏꯍꯦ ꯍꯡ ꯊꯕꯛ ꯆꯠꯇꯣꯏꯅꯦ ꯕꯦꯡ ꯆꯠꯄ ꯍꯥꯏꯁꯌꯦ ꯆꯠꯃꯤꯟꯅꯩ ꯍꯥꯏꯕ ꯋꯥꯅꯤ ꯅꯪ ꯅꯨꯡꯥꯏꯗꯤ ꯉꯥꯏꯗꯣꯏꯅꯦ ꯍꯥꯏꯗꯤ ꯐꯠ ꯂꯥꯎ ꯆꯠꯂꯒ ꯄꯣꯠ ꯂꯩꯕꯅ ꯆꯠꯄ ꯅꯠꯇꯦꯕ ꯐꯠ ꯍꯜꯂꯛꯇꯧ ꯅꯠꯇꯦꯕ ꯕꯦꯡ ꯆꯪꯗꯣꯏꯅꯤꯅ ꯉꯍꯥꯡ ꯉꯥꯏꯊꯣꯛ ꯉꯥꯏꯁꯤꯟ ꯇꯧꯕꯗꯣ
ꯎꯝ
ꯅꯪ ꯊꯕꯛ ꯊꯕꯛ ꯂꯩꯇꯦ ꯍꯥꯏꯔꯝꯅꯤꯅ ꯌꯥꯕꯩ ꯋꯥꯅꯤꯉꯥꯏꯕ ꯑꯩꯁꯨ ꯋꯥꯕꯅꯦꯕ
ꯍꯣꯏ ꯇꯧꯗ ꯌꯥꯗꯕ ꯄ‌ꯣꯠꯇꯨꯗꯤ ꯇꯧꯖ ꯌꯥꯗꯕ ꯈꯣꯠꯇ ꯇꯧꯊꯣꯛꯎꯔꯅꯤ ꯑꯗꯨꯒꯍ
ꯌꯥꯏ
ꯎꯝ ꯐꯥꯎ ꯂꯔꯦ
ꯑꯦꯁ ꯕꯤ ꯑꯥꯏ ꯍꯥꯏꯔꯗꯅ ꯃꯤ ꯆꯤꯟꯕꯗꯁꯨ ꯃꯤꯁꯨ ꯈꯨꯠꯆꯤꯟꯑꯃꯅꯤ ꯑꯗꯨꯅ ꯑꯩ ꯊꯕꯛ ꯂꯣꯏꯅꯤꯡꯉꯦꯗꯅꯁꯨ ꯃꯅꯤꯡ ꯇꯥꯔꯗꯤ ꯀ꯭ꯌꯨ ꯁꯥꯡ ꯑꯝꯃꯗꯤ ꯀꯨꯏꯗꯣꯏꯅꯤꯗꯅ ꯑꯩ ꯇꯧꯕꯒꯅꯤ
ꯑ ꯀꯩꯅ‌ꯣꯝꯇ ꯍꯪꯒ‌ꯦ ꯅꯣꯏ ꯍꯤꯡꯒꯣꯜꯗꯣ ꯃꯅꯥ ꯃꯁꯤꯡ ꯀꯔꯤ-ꯀꯔꯤ ꯍꯧꯔꯤꯒꯦ ꯑꯩꯗꯣ ꯈꯔ ꯂꯧꯒꯦꯅ‌ꯦ
ꯑꯩꯈꯣꯏꯒꯤ ꯇꯣꯍꯥ
ꯎꯝ
ꯑꯩꯈꯣꯏ ꯏꯟꯁꯥꯡꯁꯦ ꯑꯌꯥꯝꯕꯅꯗꯤ ꯀꯩꯅꯣꯒꯤ ꯕꯤꯟꯁ ꯀꯥꯡꯕꯨꯨꯁꯨ ꯂꯣꯏꯁꯟꯈ꯭ꯔꯦꯕꯀꯣ
ꯎꯝ
ꯑꯗ‌ꯣ ꯍꯧꯖꯤꯛꯁꯦ ꯃꯣꯔ ꯇꯦꯛꯄ ꯍꯧꯔꯝꯒꯅꯤꯌꯦ ꯑꯩꯁꯨ ꯌꯥꯝ ꯀꯟ ꯆꯠꯇꯦ ꯑꯩꯈꯣꯏ ꯃꯥꯅ ꯑꯌꯥꯝꯕ ꯍꯦꯛꯄꯅꯦ ꯃꯣꯇꯦꯛ ꯄꯒ ꯕ‌ꯦꯂꯟꯗ꯭ꯔꯤ ꯍꯋꯥꯏ ꯑꯁꯥꯡ ꯍꯋꯥꯏ ꯑꯁꯥꯡꯗꯨꯁꯨ ꯄꯥꯜꯂꯝꯗꯧ ꯃꯥꯟꯗ꯭ꯔꯦ ꯅꯪ ꯁꯧꯒ꯭ꯔꯤꯒꯨꯝꯕ ꯑꯗꯨꯅ ꯂꯧꯅꯤꯡꯉꯦ ꯍꯥꯏꯔꯗꯤ ꯑꯩꯈꯣꯏ ꯁꯤꯗꯁꯨ ꯆꯥꯎꯔꯦ ꯂꯩꯕꯤꯔꯒꯦ ꯑꯩꯈꯣꯏꯗ ꯆꯥꯎꯋꯦ ꯃꯣꯏ ꯁꯨꯝ ꯌꯥꯝ ꯄꯥꯟꯅꯕꯅꯦ ꯑꯩꯈꯣꯏꯒꯤꯗꯤ ꯌꯥꯝ ꯄꯥꯟꯗꯤꯌꯦ ꯌꯦꯟꯗꯦꯝ ꯈꯔ ꯍꯧꯋꯦ ꯌꯦꯟꯗꯦꯝ ꯌꯦꯟꯗꯦꯝꯒ ꯃꯣꯔ‌ꯣꯛ ꯑꯇꯦꯛꯄꯒ ꯁꯧꯒꯤꯒꯨꯝꯕꯗꯤ ꯍꯦꯛꯄꯤ ꯌꯥꯅꯤ ꯑꯗꯨꯒ ꯑꯇꯣꯞꯄꯗꯤ ꯂꯩꯇꯦ ꯄꯥꯟꯁꯨ ꯈꯤꯇꯪ ꯋꯥꯠꯂꯤ
ꯈꯤꯏꯡ ꯍꯥꯠꯂꯤ ꯄꯥꯟꯁꯨ ꯍꯥꯠꯂꯤ ꯍꯥꯏꯔ
ꯎꯝ ꯄꯥꯟꯗꯤ ꯈꯔ ꯋꯥꯠꯈꯤꯅꯤꯌꯦ ꯄꯥꯟꯗꯣ ꯊꯥꯕ ꯀꯨꯏ ꯀꯨꯏꯗꯤ ꯀꯨꯏꯦ ꯑꯗꯨ ꯑꯣꯏꯔꯁꯨ ꯃꯅꯥꯎ ꯇꯥꯔꯝꯒꯤꯔꯣꯏꯌꯦ ꯅꯣꯏ ꯆꯥꯕꯩ ꯅꯠꯇ꯭ꯔꯣ
ꯆꯕꯩꯅꯦ ꯏꯟꯖꯥꯡꯗ‌ꯣ ꯑꯃꯜ ꯁꯨꯝ ꯆꯥ ꯂꯩꯔꯦ ꯁꯅꯤꯡꯕꯩꯅꯦꯕ
ꯎꯝ
ꯀꯥꯝꯃꯦ ꯂꯩꯔꯒꯗꯤꯈ ꯄꯤꯌꯣ ꯍꯥꯏꯒꯦ ꯇꯧꯕꯅꯤꯗ
ꯑꯣ ꯑꯗꯨꯑꯣꯏꯗꯤ ꯀꯩꯅꯣ ꯇꯧꯔꯁꯦ ꯅꯪ ꯑꯩꯅꯦ ꯃꯣꯔ ꯇꯦꯛꯄꯗꯁꯨ ꯍꯌꯦꯡꯗꯣ ꯍꯣꯔꯦꯟꯈꯣꯏ ꯃꯥꯗ ꯍꯥꯏꯔꯒ ꯍꯌꯦꯡ ꯑꯌꯨꯛꯇꯨ ꯍꯦꯛꯆꯔꯅꯤ ꯅꯪ ꯅꯨꯡꯊꯤꯜꯂꯛꯑꯒ ꯕꯦꯡ ꯍꯜꯂꯛꯑꯒ ꯑꯩ ꯊꯤꯜꯂꯝꯀꯥꯟ ꯑꯩ ꯌꯨꯝꯗ ꯍꯜꯂꯛꯑꯀꯥꯟꯗ ꯑꯩꯈꯣꯏꯅꯤ ꯆꯪꯉꯀꯥꯟꯗ ꯅꯪ ꯑꯗꯨꯝ ꯄꯨꯒꯦ ꯍꯥꯏꯗꯅ ꯑꯩ ꯊꯤꯟꯖꯜꯂꯝꯕꯗ ꯃꯣꯔꯠ ꯇꯦꯛꯄ ꯈꯔ ꯍꯦꯛꯍꯜꯂꯝꯃꯒꯦ ꯑꯗꯩꯗꯤ ꯀꯩ ꯌꯦꯟꯗꯦꯝꯗꯣ
ꯎꯝ
ꯑꯗꯨꯁꯨ ꯈꯔ ꯍꯦꯛꯑꯒ ꯅꯝꯃꯒꯦ ꯑꯗꯨꯒ ꯀꯩꯅꯣꯒ ꯁꯧꯒꯔꯤꯒ ꯁꯧꯒ꯭ꯔꯤꯁꯨ ꯆꯥ ꯁꯧꯒ꯭ꯔꯤꯁ ꯐꯧꯗꯕꯅꯣ
ꯁꯣꯏꯒꯔꯤ ꯍꯗꯦ
ꯑꯣ ꯅꯣꯏ ꯍꯤꯡꯒꯣꯜ ꯂꯩꯇꯕꯩꯅ‌ꯦ ꯑꯗꯨꯕꯨꯗꯤ ꯌꯥꯏꯉꯪꯂꯥꯒꯨꯝꯕꯁꯨ ꯄꯥꯝꯕ꯭ꯔꯣ ꯄꯥꯛꯅꯝ‌ ꯀꯩꯀꯥ ꯆꯥꯅꯕ ꯌꯥꯏꯉꯪ
ꯑꯗꯨꯝ ꯂꯩꯔꯗꯤ ꯈꯔ ꯄꯤꯔꯛꯄ ꯑꯗꯨꯝ ꯌꯥꯏꯑꯦ ꯍꯥꯏꯗꯤ ꯑꯣ ꯁꯨꯝ ꯑꯃꯗ ꯆꯥꯕꯗ ꯆꯥꯅꯤꯡꯉꯛꯇꯣꯏꯕ ꯈꯥꯔ ꯁꯥꯏꯂ ꯆꯥꯒꯦ ꯇꯥꯏꯔꯦ
ꯁꯧꯒ꯭ꯔꯤꯅꯦ ꯃꯣꯇꯦꯛꯄꯅꯦ ꯌꯦꯟꯗꯦꯝꯅꯦ ꯑꯦꯂꯪꯒꯥꯅꯦ ꯑꯗꯨꯝꯒꯩ ꯍꯦꯛꯑꯒꯦ ꯍꯋꯥꯏ ꯑꯁꯥꯡꯕꯤꯗꯣ ꯑꯩꯈꯣꯏꯒꯤꯗꯤ ꯈꯝꯃꯛꯑꯦꯕꯀꯣ ꯏꯗ‌ꯣꯝꯆꯥ ꯍ‌ꯣꯏꯒꯤ ꯃꯣꯏ ꯄꯥꯝꯕꯅꯦ ꯃꯣꯏꯗꯒꯤ ꯈꯂꯧ ꯂꯣꯏꯕꯤꯔꯒꯦ ꯑꯗꯨꯒ ꯄꯤꯔꯒꯦ
ꯍꯥꯛꯂꯛꯀꯦ ꯍꯥꯛꯂꯛꯀꯦ ꯏꯟꯖꯥꯡ ꯂꯩꯇꯕꯁꯦ ꯌꯥꯝ ꯋꯥꯕꯅꯦ ꯂꯩꯕꯁꯨꯀꯣ ꯄꯩꯁꯥꯁꯦ ꯍꯥꯏꯕ ꯋꯥꯅꯤ ꯍꯦꯛꯇ
ꯍꯣꯏ
ꯂꯩꯔꯒꯕꯨꯗꯤ ꯆꯥꯕꯁꯨ ꯆꯥꯔꯝꯒꯅꯤ ꯑꯗꯨꯔꯁꯨ ꯂꯩꯕ ꯄꯣꯠꯁꯦ ꯄꯩꯁꯥꯁꯨ ꯇꯤꯡꯏꯤ ꯍꯤꯗꯥꯛ ꯀꯥꯞꯄ ꯄꯣꯠꯇꯁꯨ ꯑꯣꯏ ꯑꯦ ꯀꯩꯅꯣꯁꯨ ꯂꯩꯔꯝꯒꯅꯤꯌꯦ ꯉꯔꯥꯡꯅꯦ ꯑꯩꯈꯣꯏꯒꯤ ꯏꯃꯥꯟꯅꯕꯤ ꯑꯃ ꯂꯥꯛꯑꯝꯃꯦꯕꯀꯣ
ꯎꯝ
ꯃꯣꯏ ꯍꯤꯡꯒꯣꯜ ꯃꯌꯥꯝ ꯆꯥꯎꯋꯦꯅꯅꯦ ꯑꯩꯈꯣꯏ ꯇꯣꯔꯣꯕꯣꯠ ꯄꯨꯕꯤꯔꯛꯄ ꯇꯣꯔꯣꯕꯣꯠꯇꯣ ꯃꯉꯥ ꯇꯔꯨꯛ ꯄ‍ꯣꯔꯛꯄꯅꯦ ꯅꯪ ꯑꯃ ꯍꯥꯞꯄꯤ ꯌꯥꯅꯤ ꯌꯥꯝ ꯆꯥꯎꯕꯅꯦ ꯆꯝꯐꯨꯠꯀ ꯆꯥꯕ ꯎꯇꯤꯒ ꯆꯥꯕ ꯅꯨꯡꯉꯥꯏꯕꯗꯣ ꯑꯆꯧꯕꯕꯤ ꯑꯣ ꯑꯗꯨ ꯇꯝꯂꯒ ꯄꯤꯒꯦ
ꯑꯩꯅ ꯍꯧꯖꯤꯛ ꯈꯜꯂꯤꯖ ꯂꯧ ꯌꯥꯔꯗꯤ ꯂꯧꯔꯒꯦꯅ‌ꯦ ꯑꯗ‌ꯨꯗꯤ
ꯎꯝ ꯍꯥꯄꯀꯤ ꯍꯥꯄꯀꯤ ꯂꯏꯕꯒꯦ ꯍꯥꯛꯂꯛꯀꯦ ꯏꯟꯖꯥꯡꯁꯦ ꯃꯇꯝ ꯑꯣꯏꯇꯕ ꯑꯅꯦ ꯃꯌꯥꯝ ꯀꯩꯅꯣ ꯇꯧꯕꯒꯤ
ꯑꯁꯦꯡꯅ ꯏꯟꯁꯥꯡ ꯈꯥꯡꯕꯗ ꯋꯥꯔꯦ ꯍꯥꯏꯇꯥꯔꯦ ꯑ ꯍꯋꯥꯏ ꯆꯥꯔꯅ ꯍꯋꯥꯏ ꯑꯗꯨꯝ ꯆꯥꯏ ꯑ ꯁꯥꯏꯒꯔꯤ ꯆꯥ ꯁꯧꯒ꯭ꯔꯤ ꯑꯗꯨꯝ ꯆꯥꯏ ꯑꯗꯨꯃꯥꯏꯅ ꯇꯧꯕꯒꯤ ꯃꯑꯣꯡꯅꯤ
ꯍꯧꯖꯤꯛꯁꯦ ꯏꯟꯖꯥꯡꯕꯨꯗꯤ ꯌꯥꯝ ꯂꯩꯕ ꯃꯇꯝꯅꯤꯅ ꯄꯥꯟ ꯊꯥꯡꯖꯤꯡ ꯊꯣꯛꯂꯛꯑꯦ ꯏꯀꯥꯏꯊꯕꯤ ꯊꯣꯛꯂꯛꯑꯦ ꯑꯗꯩ ꯃꯔꯣꯏ ꯃꯇꯝꯅꯤꯀ‌ꯣ ꯅꯥꯟ ꯅꯥꯀꯨꯞꯄꯤ ꯊꯣꯡꯕ ꯃꯔꯣꯏ ꯊꯣꯡꯕꯗꯣ
ꯎꯝ
ꯑꯗꯨꯒꯨꯝꯕ ꯑꯍꯥꯎꯕ ꯑꯍꯥꯎꯕꯕꯨꯗꯤ ꯃꯌꯥꯝ ꯃꯇꯝꯗꯤ ꯑꯣꯏꯕꯅꯦ ꯑꯩꯈꯣꯏꯅ ꯍꯤꯡꯒꯣꯜ ꯆꯥꯎꯗꯕꯁꯨ ꯇꯧꯕꯅꯦ ꯑꯗꯩ ꯕꯦꯂꯟꯗ꯭ꯔꯤ ꯍꯣꯏ ꯑꯁꯥꯡꯕꯤꯕꯤꯟꯁ ꯑꯗꯒꯤ ꯀꯩ ꯂꯩꯇꯦ ꯊꯥꯡꯖꯤꯡ ꯃꯦꯟ ꯑꯣꯏꯅ ꯊꯥꯡꯖꯤꯡ ꯍꯧꯖꯤꯛꯁꯦ ꯑꯗꯨꯗꯤ ꯐꯔꯦꯅꯦ ꯍꯥꯠ ꯊꯌꯦꯡꯗꯣ ꯂꯣꯏ ꯍꯦꯛꯑꯝꯃꯒꯦ ꯑꯩ ꯑꯔꯩꯕꯈꯩꯗꯣ ꯌꯦꯡꯉꯒ
ꯍꯃꯣ
ꯑꯗꯨꯗꯨꯒ ꯕꯦꯡꯛꯇꯣ ꯐꯖꯅ ꯆꯠꯂꯁꯤ ꯏꯕꯥꯅꯤ ꯋꯥꯔꯤ ꯀꯩꯅꯣ ꯇꯧꯔꯒ ꯄꯥꯎ ꯐꯥꯎꯅꯔꯒ
ꯆꯠꯂꯁꯦ ꯑꯩꯗ‌ꯣ ꯃꯔꯣꯟ ꯍꯥꯏꯔꯛꯀꯦ ꯈꯪꯑꯦꯕꯀ‌ꯣ ꯉꯟꯅꯗꯤ ꯍꯜꯂꯛꯀꯅꯤ ꯃꯔꯣꯟꯗꯣ ꯑꯩ ꯍꯥꯏꯔꯛꯀꯦ ꯑꯗꯨꯗꯨꯒ ꯄꯨꯂꯞ ꯀꯩꯅꯣ ꯇꯧꯔꯁꯦ ꯄꯨꯡ ꯑꯩꯅ ꯍꯔꯛꯇꯣꯏꯁꯦ ꯄꯨꯡ ꯕꯥꯔꯣ ꯑꯗꯨꯃꯥꯏꯅ ꯇꯥꯅꯤ ꯋꯥꯅꯤ ꯀꯛꯆꯤꯡ ꯌꯧꯕꯗꯥ ꯑꯃ ꯅꯠꯇ꯭ꯔ ꯑꯃ ꯃꯈꯥꯏ ꯑꯗꯨꯃꯥꯏꯅ ꯇꯥꯗꯣꯏꯅꯦꯕ ꯑꯗꯨꯐꯥꯎꯤ ꯉꯥꯏꯔꯣ ꯍꯥꯏꯗꯤ ꯑꯩ ꯁꯝꯀꯟꯗ ꯊꯕꯛꯇꯣ ꯍꯥꯟꯅ ꯆꯠꯁꯦꯅ ꯍꯥꯏꯅꯈꯤꯕꯒꯤ ꯆꯠ ꯆ ꯌꯥꯗꯕꯩꯅꯦꯕꯀꯣ ꯑꯗꯨꯕꯨ ꯑꯗꯨꯐꯥꯎ ꯉꯥꯏꯔꯗꯨꯂꯒ ꯆꯠꯃꯤꯟꯅꯔꯁꯤ